ꯍꯜꯂꯣ ꯍꯜꯂꯣ ꯀꯩꯗꯧꯔꯤꯅꯣ
ꯇꯥꯗ꯭ꯔꯣ
ꯑꯣ ꯇꯥꯏꯌꯦ ꯇꯥꯏꯌꯦ
ꯑꯁ ꯕꯣꯜ ꯌꯦꯃ ꯂꯣꯏꯔꯒ ꯍꯔꯥꯎ ꯃꯟꯕꯒꯤꯀꯣ
ꯑꯁ ꯅꯣꯏꯗꯤ ꯍꯔꯥꯎꯔꯝ
ꯇꯨꯝꯕ ꯌꯥꯗ꯭ꯔꯦ ꯇꯧ ꯌꯥꯗ꯭ꯔꯦ ꯑꯁ ꯑꯀꯣꯏꯗꯤ ꯂꯥꯎꯕꯅꯦꯍꯦ ꯑꯈꯣꯏ ꯏꯃꯨꯡ ꯄꯨꯂꯞꯅꯦꯕꯀꯣ
ꯑꯥ
ꯃꯥꯒꯤ ꯐꯦꯟꯁ ꯑꯣꯏꯕꯖꯦ
ꯑꯥ
ꯌꯦꯡꯕ ꯅꯨꯡꯉꯥꯏꯔꯦ
ꯑꯁ
ꯑꯩꯗꯤ ꯑꯥ ꯁꯤꯔꯗꯣꯏꯔꯅ ꯄꯈꯠꯂꯨꯔꯦ ꯉꯁꯥꯏ ꯑꯗꯨꯕꯨ ꯑꯁ ꯑꯦ ꯈꯪꯒꯠꯇꯅ ꯃꯣꯏꯅ ꯑꯣ ꯍꯟꯖꯤꯟ ꯍꯟꯖꯤꯟ ꯆꯪꯈꯤꯕꯗꯣ
ꯑꯥ
ꯑꯗꯨꯗꯤ ꯑꯁ ꯍꯔꯥꯎꯕꯗꯤ ꯂꯣꯏꯔꯦ
ꯍꯔꯥꯎꯔꯥꯝꯒꯅꯤꯍꯦ ꯃꯊꯪꯗꯗꯤ
ꯇꯨꯝꯃꯥꯔꯣꯏ
ꯃꯊꯪꯗꯁꯨ ꯑꯃꯨꯛ ꯀꯥꯒꯅꯤ ꯃꯣꯏꯁꯦ
ꯈꯪꯗꯦ ꯗꯥꯎ ꯗꯥꯎꯅꯤ ꯍꯩꯕ ꯉꯥꯛꯇ ꯑꯣꯏꯕꯅꯤꯅꯀꯣ
ꯎꯝ
ꯃꯣꯏ ꯗꯥꯎ ꯀꯥꯟꯕꯩꯅꯦꯕ ꯉꯁꯤ ꯀꯥꯈꯤꯕꯗꯨꯁꯨ
ꯑꯁ ꯑꯩꯗꯤ ꯏꯖꯤꯞꯅ ꯉꯝꯃꯅꯤ ꯍꯥꯏꯅ ꯑꯁ ꯌꯥꯝꯅ ꯀꯩꯅꯣ ꯇꯧꯕꯅꯦ
ꯅꯔꯦ ꯀꯗꯕꯒ
ꯍꯧꯛ ꯑꯩꯁꯨ ꯕ ꯕꯣ ꯌꯦꯡꯕ ꯂꯣꯏꯔꯒ ꯏꯔꯨꯖꯔꯒ ꯁꯨꯝ ꯐꯃꯨꯡꯗ ꯍꯩꯄꯒꯂꯑꯦ ꯍꯥꯏꯒꯦ ꯁꯤ ꯅꯥꯡꯗ ꯍꯗꯤ ꯇꯨꯝ꯭ꯔꯅꯤꯁ
ꯑꯗꯤ ꯑ ꯇꯨꯝꯃꯒ ꯌꯥꯒꯗꯧ ꯃꯥꯟꯗ꯭ꯔꯦꯗ ꯍꯔꯥꯎꯃꯟꯃꯒꯦ
ꯍꯣꯏ ꯍꯣꯏ ꯊꯣꯡꯒꯥꯟꯗ ꯊꯣꯡꯒꯥꯟꯗ ꯆꯦꯟꯊꯣꯛꯑꯒ ꯄꯅꯂꯔ ꯑꯗꯨꯨꯛ ꯆ
ꯑꯣ ꯑꯣ ꯍꯣ ꯑꯁ ꯌꯨꯝꯗꯒ ꯂꯩꯔꯗꯤ ꯑꯁ ꯂꯥꯎꯑꯣ ꯂꯅꯦꯍꯦ
ꯐꯁ
ꯑꯣ ꯌꯥ ꯀꯃꯦ ꯀꯥꯏꯅ
ꯀꯩ ꯃꯊꯦꯜ ꯆꯥꯔꯒꯦ ꯅꯪꯗꯤ
ꯃꯁꯤꯗ ꯀꯦꯔꯤ ꯃꯊꯅꯣ ꯑ ꯑꯩ ꯀꯥꯎ ꯈꯥꯏꯅ ꯍꯌꯦ ꯑꯣ ꯀꯔꯤ ꯃꯅꯥꯅ ꯈꯪꯗ꯭ꯔꯦ ꯕꯤꯟꯁ ꯃꯅꯥ
ꯑꯣ ꯑꯣ
ꯂꯣꯏꯗꯤꯦ
ꯑꯩꯈꯣꯏꯁꯦ ꯑꯣ ꯍꯥꯏꯁ꯭ꯔꯥ ꯟꯖꯕ ꯑꯗꯨꯖꯥ
ꯍꯥꯎꯕ ꯍꯥꯎ ꯑꯃꯔ
ꯁꯨꯈꯪꯗꯦꯅꯦ ꯍꯥꯎꯔꯝꯃꯣꯏ ꯀꯥꯏꯅ
ꯎ ꯎ
ꯌꯥꯏꯅꯦ
ꯑꯩ ꯈꯥꯃꯦꯟꯗꯤ ꯆꯥꯗꯦ ꯀꯌꯥ ꯍꯩꯅꯗꯕ ꯈꯥꯃꯦꯟꯗꯤ ꯀꯣ
ꯎꯝ
ꯈꯥꯃꯦꯟ ꯑꯁꯤꯟꯕꯗꯤ ꯀꯥꯡꯁꯣꯏꯒ ꯆꯥꯄꯗ ꯍꯥꯎꯕꯗꯤ ꯍꯥꯎꯕꯅꯤ
ꯎꯝ ꯀꯩꯀꯩ ꯊꯕꯛ ꯍꯣꯠꯅꯔꯤꯒꯦ ꯅꯪꯗꯤ ꯕꯕꯍꯣꯏꯗꯤ
ꯑꯩꯒꯤꯦ ꯑꯩꯒꯤ ꯆꯄꯠꯠꯇꯦ ꯎꯝ ꯑꯉꯥꯡ ꯑꯣꯖꯥ ꯍꯥꯏꯕꯗꯨꯅꯤꯗ
ꯑꯣ ꯊꯩꯅꯦ ꯇꯩꯅꯦ ꯎꯝ ꯑꯩꯈꯣꯏꯅ ꯁꯣꯝꯗ ꯊꯕꯛ ꯊꯕꯛ ꯀꯟꯅꯗꯤꯁꯤꯔꯦ
ꯑꯣ ꯍꯣꯠꯅ ꯍꯗ ꯐꯪꯒꯅꯤꯌꯦ
ꯎꯝ
ꯀꯠꯅ ꯄꯤꯌꯣ ꯍꯣꯠꯅꯕ ꯍꯣꯠꯅꯔꯗꯤ ꯑꯗꯨꯝ ꯃ ꯃꯍꯩꯜ ꯌꯦꯡꯦꯅꯤꯗ
ꯑꯣ ꯈꯪꯗꯔꯦꯗ ꯀꯃꯥꯏꯅ ꯇꯧꯁꯤꯔꯥ ꯈꯪꯗꯅ
ꯄꯈ ꯅꯪꯗꯤ ꯋꯥꯜꯗ ꯍꯟꯊꯕ ꯌꯥꯗꯦ ꯄꯨꯛꯅꯤꯡ ꯋꯥꯈꯜ ꯍꯟꯊꯕ ꯌꯥꯗꯦ
ꯎꯝ
ꯊꯕꯛ ꯊꯕꯗꯀꯣ ꯑꯁ ꯐꯪꯒꯗꯕ ꯃꯥꯜ ꯀꯥꯏꯅ ꯅꯤꯡꯍꯟꯕ ꯌꯥꯗꯦꯕ
ꯍꯣꯏ ꯍꯣꯏ
ꯐꯪꯗ꯭ꯔꯤꯐꯥꯎ ꯊꯤꯒꯅ
ꯎꯝ
ꯅꯨꯄꯥꯅꯕꯨ ꯁꯂꯥ ꯇꯧꯒꯗꯕꯅꯤ
ꯎꯝ ꯅꯣꯏꯁꯝ ꯀꯔꯤ ꯀꯔꯤ ꯔꯤꯐ꯭ꯔꯦꯁꯃꯦꯟ ꯇꯧꯔꯒꯦ ꯉꯁꯤꯒꯤꯕꯣ
ꯑꯩꯈꯣꯏ ꯀꯥꯏꯝ ꯇꯥꯎꯗꯦ ꯕꯜꯣꯗ ꯑꯗꯨꯝ ꯃꯤꯠ ꯃꯌꯥꯝꯗꯨ ꯆꯡꯉꯒ ꯑꯗꯨꯝ ꯌꯦꯡꯉꯦ ꯑꯩꯈꯣꯏ ꯆꯥꯅꯤꯡꯕ ꯀꯔꯤꯝꯗ ꯐꯥꯎꯗ꯭ꯔꯦ ꯑꯩꯈꯣꯏ ꯃꯌꯥꯝ
ꯑꯁ
ꯀꯣꯏ ꯄꯨꯄꯨꯁꯨ ꯌꯥꯎꯏ ꯑꯩꯈꯣꯏ ꯅꯦꯅꯦꯈꯣꯏꯁꯨ ꯌꯥꯎꯏ ꯑꯩꯈꯣꯏ ꯏꯆꯥ ꯅꯨꯄꯤꯈꯣꯏꯁꯨ ꯌꯥ ꯑꯁ ꯍꯔꯥꯎꯕꯅ ꯂꯣꯏꯔꯕꯅꯤ
ꯍꯧꯖꯤꯛꯇꯤ ꯏꯪ ꯏꯪ ꯉꯝꯃꯅꯤꯅꯦ ꯁꯥꯔꯝꯃꯔꯣꯏꯅꯦ
ꯍꯧꯖꯤꯛꯗꯤ ꯈꯔꯕꯨꯗꯤ ꯐꯔꯦ ꯍꯣꯏ ꯅꯣꯡ ꯅꯣꯡꯁꯨ ꯈꯔ ꯆꯨꯔꯕꯅꯤꯅ ꯈꯔꯗꯤ ꯅꯨꯡꯉꯥꯏꯔꯦ
ꯀꯥꯡꯅ ꯌꯥꯝꯕꯅꯦ ꯉꯁꯥꯏꯗꯤ ꯁꯥꯅ ꯁꯥꯕꯅꯦ
ꯀꯥꯡꯁꯤꯗꯤ ꯑꯁ
ꯍꯥꯏ ꯀꯥꯟꯗꯦ ꯀꯥꯡꯁꯤꯗꯤ ꯑꯁ ꯃꯄꯥꯟ ꯃꯄꯥꯟꯗꯒ ꯊꯣꯛꯑꯗꯤ ꯊꯥꯡꯍꯟꯒꯦ ꯇꯧꯕꯅꯤꯅꯦ ꯃꯣꯏꯅ
ꯎꯝ
ꯈꯣꯏ ꯑꯩꯈꯣꯏ ꯑꯩꯈꯣꯏꯒꯤ ꯈꯔ ꯌꯥꯡꯉꯗꯤꯀꯣ ꯃꯣꯏꯅ ꯊꯛꯒꯛꯇꯣꯏꯅꯤ
ꯈꯣꯏꯅ ꯈꯔ ꯌꯥꯡꯉꯝꯃꯗꯤ ꯑꯣ
ꯎꯝ ꯑꯁ ꯈꯨ ꯌꯥꯝꯗꯣ ꯀꯥꯡꯅꯦ ꯇꯨꯌꯥꯝꯗꯣ
ꯐꯣꯟꯗ ꯌꯦꯡꯕ꯭ꯔꯥ ꯇꯤꯚꯤꯗ ꯌꯦꯡꯕ꯭ꯔꯥ
ꯇꯤꯚꯤꯗ ꯌꯦꯡꯉꯤꯅ ꯑꯩꯈꯣꯏꯗ ꯇꯤꯚꯤ ꯑꯆꯧꯕ ꯑꯃ ꯂꯩ ꯑꯗꯨ ꯑꯗꯨꯗ ꯌꯦꯡꯕꯅꯤ ꯑꯩꯈꯣꯏ ꯃꯤ ꯃꯔꯤ ꯑꯩꯈꯣꯏꯗꯤ ꯃꯤ ꯃꯔꯤ ꯈꯛꯇꯅꯤꯗ
ꯑꯩꯈꯣꯏꯒꯤ ꯐꯥꯔꯥꯁ ꯃꯤ ꯇꯔꯥ ꯇꯔꯥꯅꯤꯊꯣꯏ ꯇꯔꯥꯍꯨꯝꯗꯣꯏ ꯂꯩꯌꯦ
ꯑꯁ ꯅꯨꯉꯥꯏꯔꯝꯅꯤ ꯑꯗꯨꯗꯤ
ꯑꯩꯈꯣꯏ ꯏꯃꯨꯡ ꯏꯃꯨꯡ ꯃꯌꯥꯝ ꯂꯩꯏꯕ
ꯎꯝ ꯑꯁ ꯕꯣꯜ ꯌꯦꯡꯕꯁꯦ ꯃꯤ ꯌꯥꯝꯃꯗꯤ ꯅꯨꯡꯉꯥꯏꯕꯅꯤꯍꯦ
ꯌꯥꯗꯦꯍꯦ ꯑꯁ ꯑ ꯀꯔꯝ ꯀꯥꯟꯗꯅꯣ ꯑ ꯋꯥꯔꯜ ꯀꯞ ꯑꯔꯣꯏꯕ ꯅꯨꯃꯤꯠꯇꯗꯤ ꯑꯩ ꯏꯃꯥꯟꯅꯕ ꯈꯣꯏꯒ ꯄꯨꯜꯂꯅꯤ
ꯑꯩꯁꯨ ꯀꯩꯅꯣ ꯄ꯭ꯔꯣꯖꯦꯛꯇ ꯌꯦꯡꯕ ꯆꯠꯂꯨꯒꯦꯅ ꯈꯟꯒꯦꯅ ꯈꯟꯂꯤꯅꯦ ꯃꯤ ꯃꯤ ꯑ ꯃꯤ ꯃꯌꯥꯝ ꯄꯨꯜꯂꯒꯀꯣ
ꯃꯤ ꯌꯥꯝ ꯄꯨꯜꯂꯒ ꯍꯥ ꯈꯔ ꯅꯨꯡꯉꯥꯏꯔꯒ
ꯇꯧꯔꯣꯏꯅꯦ ꯂ ꯑꯔꯣꯏꯕ ꯅꯨꯃꯤꯠꯇꯗꯤ
ꯎꯝ ꯑꯗꯕꯅꯦ ꯑꯗꯨ
ꯆꯪꯗ꯭ꯔꯦ ꯅꯣꯡꯗꯤ ꯆꯨꯗ꯭ꯔꯣ
ꯅꯣꯡꯅꯦ ꯈꯔ ꯈꯔꯤ ꯇꯥꯏ ꯍꯧꯖꯤꯁꯦ
ꯎꯝ ꯑꯗꯨꯃꯥꯏꯅ ꯑꯗꯨꯃꯥꯏꯅ ꯇꯧꯋꯦ ꯑꯩꯈꯣꯏ ꯌꯗꯁꯨ
ꯎꯝ ꯌꯥꯝꯂ ꯊꯕ ꯃꯥꯂꯦꯕꯅꯤ ꯀꯦ
ꯎꯝ ꯍ ꯅꯣꯡ ꯆꯨꯔꯗꯤ ꯑꯁ ꯅꯨꯡꯉꯥꯏꯔꯦ ꯑꯗ ꯏꯪꯉꯕꯅꯤꯅ ꯇ ꯀꯥꯟ ꯂꯩꯦꯟꯁꯦ ꯀꯂ ꯑꯩ ꯍꯩꯅꯗꯦꯕ ꯍꯩꯅꯗ ꯁꯥꯕꯁꯦ ꯑꯩ
ꯍꯣꯏ ꯀ ꯏ
ꯑꯩꯗꯤ ꯏꯪꯊꯝꯊꯥꯅ ꯈ꯭ꯋꯥꯏꯗꯒꯤ ꯄꯥꯝꯕꯅꯤ
ꯁꯥꯗ ꯁꯔꯨꯞ
ꯃꯥꯂꯁꯦ ꯑꯩꯗꯤ ꯈꯣꯡ ꯁꯥꯒ ꯁꯥꯒꯟꯕꯅꯦꯕ ꯐꯦꯗ ꯑꯁ ꯐꯦꯟ ꯎꯪꯗꯗꯤ ꯑꯩ ꯇꯨꯝꯕ ꯌꯥꯗꯦ
ꯍ ꯍ ꯍ ꯍꯦꯟ ꯎꯉꯒ ꯇꯨꯝꯕꯁꯦ ꯀꯩꯅꯣ ꯑꯁ ꯆꯥꯡꯁꯦ ꯁꯣꯛꯄ ꯃꯥꯅꯦꯗ
ꯂꯣꯛ ꯊꯨꯡ ꯉꯜꯂꯦ ꯍꯥꯏꯔꯣ
ꯎꯝ
ꯍꯣꯏ ꯑꯩꯈꯣꯏ ꯃꯥꯏꯗ ꯑꯩꯈꯣꯏ ꯃꯥꯏꯗ ꯊꯥꯗꯗꯤ ꯌꯥꯕꯅꯤ
ꯎꯝ ꯑꯩꯈꯣꯏꯒꯤ ꯄꯨꯛꯗꯁꯨ ꯀꯣ ꯅꯨꯡꯁꯤꯠ ꯀꯥꯕ ꯍꯥꯏꯁꯤꯔꯥ
ꯎꯝ ꯑꯣꯛ ꯄꯨ ꯅꯪ ꯐꯨꯔꯤꯠ ꯍꯥꯞꯇꯕꯤꯗ ꯑꯗꯨꯝ ꯐꯦꯟ ꯊꯥꯔꯒ ꯇꯨꯝꯃꯗꯤ
ꯎꯝ ꯐꯨꯔꯤꯠ ꯍꯥꯞꯄꯁꯨ ꯑꯗꯨꯝ ꯀꯩꯅꯣ ꯇꯧꯋꯦꯗ ꯑꯗꯨ ꯑꯗꯨ ꯑꯣꯏꯅꯤꯅ ꯐꯦꯟ ꯊꯥꯗ꯭ꯔꯦ
ꯑꯩꯗꯤ ꯇꯨꯝꯃꯀꯥꯟꯗ ꯐꯨꯔꯤꯠ ꯍꯥꯔꯞꯇꯗꯤ ꯇꯨꯝꯕ ꯍꯩꯇꯦ
ꯍ ꯑꯩꯏꯁꯨꯅꯦ ꯑꯗꯨꯝꯗꯤ ꯆꯞ ꯃꯥꯟꯅꯩ ꯑꯩꯅ
ꯍꯔꯣꯕꯗꯤ ꯂꯉ ꯍꯥꯏ ꯀꯂꯅ ꯏꯔꯨꯕ ꯈꯛꯇꯅꯤ ꯅꯨꯡꯉꯥꯏꯔꯤꯁꯦ ꯀꯣꯏꯕ ꯆꯠꯄ ꯀꯣ ꯊꯕꯛ ꯇꯧꯕ ꯌꯥꯝ ꯋꯥꯉꯑꯦꯕ
ꯏ ꯃꯣꯏ ꯑ ꯑ
ꯅꯤꯡꯊꯝꯊꯥꯗꯗꯤ ꯊꯕꯛ ꯁꯨꯉꯁꯨ ꯅꯨꯡꯉꯥꯏꯕꯅꯦ ꯊꯟꯊꯥꯗ ꯅꯨꯡꯉꯥꯏꯇꯕ ꯃꯥꯅ ꯏꯔꯨꯕ ꯏꯔꯁ ꯈꯔ ꯋꯥꯏ
ꯍ ꯍ ꯍ
ꯑꯇꯩꯁꯦ ꯂꯣꯏ ꯅꯨꯡꯉꯥꯏ ꯇꯨꯝꯃꯁꯨ ꯅꯨꯡꯉꯥꯏꯗꯅ
ꯑꯩꯈꯣꯏ ꯔꯣꯝꯗꯗꯤ
ꯍꯥꯏ
ꯑꯩꯈꯣꯏ ꯑꯩꯈꯣꯏꯣꯟꯗꯗꯤ ꯌꯥꯝ ꯏꯪꯕ
ꯑꯩꯈꯣꯏꯁꯨ
ꯑꯣꯟ
ꯐꯖꯨꯞꯇꯣ ꯑꯅꯤ ꯑꯍꯨꯝ ꯂꯧꯔꯦ
ꯟꯁꯨ ꯇꯥꯕꯅꯤꯕ
ꯍꯧꯒꯠꯕꯗꯤ ꯇꯜꯂꯦꯍꯦ ꯅꯤꯡꯊꯝꯊꯥꯗꯗꯤ ꯍꯧꯖꯤꯛ ꯀꯥꯂꯦꯟꯗꯗꯤ ꯄꯨꯡ ꯇꯔꯦꯠ ꯅꯤꯄꯜ ꯅꯨꯃꯤꯠꯊꯣꯛ ꯄꯨꯊꯣꯛꯑꯗꯤ ꯁꯥꯕꯅ ꯇꯝꯕ ꯌꯥꯗꯦ
ꯑ ꯏꯕꯨꯖꯝꯅꯤ ꯈꯣꯏꯖ
ꯁꯨ ꯅꯨꯡꯉꯥꯏꯕꯗ ꯁ ꯑꯁꯥꯕꯗꯣ
ꯁ ꯇꯨꯅꯤꯕ ꯍꯥꯥ ꯍꯥ
ꯅꯪꯗꯤ ꯀꯔꯤ ꯀꯔꯤ ꯊꯕꯛ ꯍꯩꯒꯦ
ꯊꯕꯛ ꯍꯥꯏꯕꯁꯦ ꯑꯁ ꯈꯪꯗꯦꯗ
ꯇꯝꯄꯥꯛꯇ ꯂꯩꯕꯣ ꯀꯗꯥꯏꯗꯗ ꯂꯩꯕꯣ
ꯂꯩꯌꯦ ꯇꯝꯄꯥꯎꯗ ꯂꯩꯌꯦ
ꯇꯥꯝꯄꯥꯛꯇ ꯂꯩꯕꯁꯦ ꯅꯨꯡꯉꯥꯏꯗ ꯄꯩꯁꯥ ꯂꯩꯔꯗꯤ
ꯄꯩꯁꯥ ꯂꯩꯔꯗꯤ ꯍꯣꯏ ꯅꯨꯡꯉꯥꯏ ꯄꯩꯁꯥ ꯂꯩꯇ꯭ꯔꯗꯤ ꯑꯁ
ꯂꯩꯕ ꯌꯥꯗꯕꯅꯤ
ꯎꯝ ꯀꯩꯁꯨ ꯇꯧꯅꯤꯡꯉꯥꯏ ꯂꯩꯗꯕꯅꯦ
ꯆꯤꯡꯅ ꯈ꯭ꯋꯥꯏꯗꯒꯤ ꯅꯨꯡꯉꯥꯏꯕꯅꯤ ꯄꯩꯁꯥ ꯂꯩꯇꯔꯗꯤ
ꯎꯝ ꯕꯦꯂꯦꯁ ꯁꯨ ꯑꯃꯨꯛ ꯂꯣꯏꯗꯧꯔꯦ
ꯄꯩꯁꯥ ꯄꯩꯁꯥꯅ ꯅꯩꯔꯀꯥꯟꯁꯤꯗ
ꯎꯝ ꯄꯩꯁꯥꯅ ꯄꯩꯁꯥ ꯂꯩꯗ꯭ꯔꯤꯉꯩꯗ ꯕꯦꯂꯦꯟꯁꯁꯨ ꯑꯃꯨꯛ ꯃꯇꯝ ꯌꯧꯁꯤꯜꯂꯛꯑꯦ
ꯈꯪꯗꯔꯦꯗ ꯄꯩꯁꯥ ꯊꯣꯛꯄ ꯂꯝꯕꯤꯁꯦ ꯂꯩꯇꯕꯁꯦ ꯌꯥꯝ ꯋꯥꯕꯅꯤꯅꯦ ꯑꯩꯈꯣꯏꯅ ꯈꯖꯤꯛ ꯈꯖꯤꯛ ꯊꯣꯛꯄꯅꯤꯅ ꯑꯗꯨꯝ ꯅꯣꯡꯗꯤ ꯅꯨꯡꯉꯥꯏ
ꯎꯝꯝ
ꯌꯥꯝꯗ꯭ꯔꯥꯁꯨꯀꯣ ꯍꯥꯏꯗꯤ ꯅꯣꯏꯁꯨ ꯀꯟꯅ ꯍꯣꯠꯅꯧ ꯍꯦ ꯏꯃꯨꯡ ꯃꯅꯨꯡ ꯏꯃꯥ ꯕꯕꯥ ꯈꯣꯏꯗ ꯅꯤꯕꯁꯨꯔꯧꯛꯕꯨꯗꯤ ꯑꯩꯈꯣꯏꯅ ꯍꯣꯠꯅꯔꯒ
ꯑꯁ ꯃꯣꯏꯗ ꯃꯣꯏꯗ ꯅꯤꯕꯗꯣ ꯑ